ꯇ
ꯇꯥꯏꯌꯦ ꯇꯥꯏꯌꯦ
ꯅꯨꯡꯉꯥꯏꯔꯤꯕꯣ
ꯌꯦ ꯀꯩꯗꯧꯔꯤꯅꯣ
ꯐꯝꯃꯤꯅꯦ ꯑꯍꯑꯍ
ꯍꯤꯟꯖꯥꯡ ꯊꯣꯡꯉꯕꯣ
ꯂꯣꯏꯔꯦ
ꯀꯩ ꯃꯊꯦꯜ ꯍꯧꯗ꯭ꯔꯤꯗ ꯍꯧꯗ꯭ꯔꯤ
ꯑꯥ ꯉꯜꯂꯤꯗ ꯍꯧꯖꯤꯛ ꯑꯩꯈꯣꯏꯗꯤ ꯌꯦꯟꯗꯦꯝ ꯊꯣꯡꯉꯦ
ꯑꯈꯣꯏꯗꯤ ꯉꯁꯥꯏ ꯁꯤꯡꯖꯨ ꯆꯥꯏ ꯑꯟꯏꯟꯇꯦꯜꯂꯤꯖꯦꯕꯜ ꯆꯥꯛꯁꯨ ꯆꯥꯅꯤꯡꯗ꯭ꯔꯦ
ꯑꯗꯨꯗꯤ ꯆꯥꯛ ꯂꯥꯝꯃꯝ ꯃꯔꯣꯏꯅꯦ ꯊꯣꯡꯕ ꯇꯟꯗ꯭ꯔꯣ
ꯑꯦ ꯇꯜꯂꯦ ꯏꯅꯥꯎꯄꯥ ꯂꯩꯌꯦ ꯏꯅꯥꯎꯄꯥꯒꯗꯤ ꯊꯣꯡꯗꯣꯏꯅꯦ
ꯎꯝ ꯅꯣꯏꯅꯤ ꯂꯩꯕ꯭ꯔꯣ
ꯍꯣꯏ ꯑꯩꯈꯣꯏꯅꯤ ꯂꯩꯌꯦ
ꯅꯨꯡꯉꯥꯏꯔꯦꯅꯦ ꯃꯥ ꯀꯩ ꯀꯔꯤ ꯇꯧꯔꯤꯅꯣ ꯃꯥꯅ
ꯃ ꯀꯣꯏꯁꯨ ꯇꯧꯗꯦ ꯐ꯭ꯔꯤꯗ ꯂꯩ
ꯍꯥꯥ
ꯀꯦꯝꯇ ꯇꯧꯗꯤꯌꯦ ꯁꯨꯗꯦ
ꯏꯁ ꯐ꯭ꯔꯤꯗ ꯀꯃꯥꯏꯅ ꯂꯩꯗꯣꯏꯅꯣ
ꯑ ꯐ꯭ꯔꯤꯗ ꯆꯥꯔꯒ ꯇꯨꯝꯃꯒ ꯍꯤꯞꯄꯒ ꯂꯩꯌꯦ
ꯏꯁ ꯅꯪ ꯁꯪꯕ ꯑꯣꯏꯔꯝ
ꯃꯥꯒꯤ ꯀꯥꯎꯟꯁꯤꯂꯤꯡ ꯉꯥꯏꯔꯤꯌꯦ
ꯑꯣ
ꯑꯗꯨꯒꯤꯅꯦ
ꯀꯔꯤ ꯀꯔꯤ ꯀꯔꯤ ꯇꯧꯔꯤꯕ꯭ꯔꯣ
ꯑꯩꯔꯣ ꯐꯅꯦꯛꯇꯣ
ꯁꯥꯕ ꯂꯣꯏꯔꯕꯣ
ꯁꯥꯕ ꯂꯣꯏꯔꯦ
ꯑꯩꯒꯤꯁꯨ ꯑꯃ ꯁꯥꯕꯤꯌꯨꯅꯦ
ꯎꯝ ꯁꯥꯒꯦ ꯁꯥꯒꯦ ꯄꯣꯔꯣꯛꯑꯣ ꯁꯥꯕꯤꯒꯦ ꯄꯨꯔꯛꯑꯣ
ꯀꯤꯌꯥ ꯂꯧꯗꯣꯏꯅꯣ
ꯈꯪꯗꯤꯌꯦ
ꯑꯝꯍꯝ
ꯂꯧꯗꯣꯏꯅꯣ ꯑꯩ ꯈꯪꯗꯤꯌꯦ
ꯑꯦ ꯀꯌꯥ ꯁꯥꯔꯒꯦ ꯍꯟꯗꯛꯀꯤ
ꯑꯃ ꯀꯪꯇꯅꯤ ꯁꯥꯗ꯭ꯔꯤꯌꯦ ꯁꯥꯗꯤꯌꯦ ꯑꯩꯒꯤ ꯈꯛꯇꯪ ꯁꯥꯕ
ꯌꯥꯝ ꯐꯖꯔꯝꯃꯅꯤ
ꯐꯖꯔꯝꯅꯤ
ꯎꯝ ꯀꯩ ꯃꯆꯨꯗꯅꯣ ꯑꯩ ꯁꯥꯕ ꯍꯩꯇ ꯇꯦ
ꯑꯝ ꯀꯩꯒꯤ ꯍꯩꯇ꯭ꯔꯤꯅꯣ ꯅꯃꯥꯗ ꯇꯥꯛꯍꯜꯂꯣ
ꯑ ꯇꯥꯛ ꯑꯩ ꯍꯥꯏꯅꯤꯡꯗꯕꯀꯣ
ꯑꯩꯁ ꯅꯨꯄꯤꯗ ꯍꯩꯗꯧꯕꯅꯤ ꯀꯩꯅꯣ
ꯍꯩꯅꯤꯡꯗ꯭ꯔꯦ
ꯍꯌꯦꯡ ꯋꯥꯏ ꯌꯨꯝ ꯄꯥꯜꯂꯀꯥꯟꯗ
ꯃꯤ ꯇꯥꯛꯄꯗꯤ ꯍꯩ ꯍꯥꯥ ꯁꯥꯕꯗꯤ ꯇꯜꯂꯦ ꯃꯤ ꯇꯥꯛꯄꯗꯤ ꯍꯩ ꯎꯝ ꯇꯥꯛꯄꯗꯨꯅ ꯅꯨꯡꯉꯥꯏꯇ꯭ꯔꯣ
ꯎ ꯄꯠꯇ ꯉꯝꯗ ꯑꯩꯗꯤ ꯑꯩ ꯏꯁꯥꯒꯤꯗꯤ ꯌꯥꯏ ꯁꯤ ꯇꯩ ꯀꯥꯆꯥꯀꯦ
ꯏꯗ ꯏꯝꯗ ꯂꯩ ꯂꯩ ꯆꯕꯥꯛ ꯇ ꯍꯧꯗꯁꯤ
ꯍꯧꯖꯤꯛ ꯀꯥꯏ ꯀꯩ ꯀꯩ ꯊ ꯄ ꯁꯨꯔꯤꯒꯦ ꯅꯟꯁꯨ
ꯇꯨꯝꯕꯒ ꯆꯥꯕꯒ ꯍꯤꯠꯄꯒ
ꯎꯝ ꯅꯨꯡꯉꯥꯏ
ꯂꯧ ꯑꯥ ꯂꯧ ꯁꯨꯕ ꯃꯇꯝ ꯌꯧꯔꯦ ꯅꯣꯏ ꯌꯨꯝꯗ ꯂꯧ ꯁꯨꯗ꯭ꯔꯣ
ꯑꯩꯈꯣꯏꯗꯤ ꯂꯣꯏꯔꯦ
ꯊꯨꯏꯍꯦ ꯂꯤꯡꯕ꯭ꯔꯣ
ꯑꯤꯡꯗ
ꯀꯔꯤ ꯇꯧꯕ ꯑꯗꯨꯗꯤ
ꯇꯧꯂ ꯏꯤꯠ ꯐꯥꯎ ꯍꯨꯟꯕꯗꯣ ꯑꯥꯎ ꯍꯨꯜꯂꯦ ꯑꯣ
ꯅꯨꯡꯉꯥꯏꯔꯤꯅꯦ ꯑꯗꯨꯗꯤ
ꯅꯨꯡꯔꯅꯨꯡꯗ ꯀꯥꯎ ꯅ ꯆꯠꯇꯅꯤꯗ
ꯂ꯭ꯂꯣꯣꯛꯁꯦ ꯈꯨꯕ ꯑꯟ ꯀꯋꯦꯖꯁ
ꯐꯠꯇꯕꯅꯤꯅ ꯅꯨꯡꯉꯥꯏ ꯍꯥꯏꯕ ꯇꯥꯕꯅꯤ ꯀꯩꯅꯣ
ꯎꯝ ꯂꯧꯗꯨꯕꯣ ꯏꯅꯥꯥꯡ ꯅꯅꯥꯞꯄꯗꯨꯕꯣ
ꯅꯣꯏ ꯃꯅꯥꯛ ꯅꯣꯏ ꯃꯅꯥꯛꯇ ꯂꯩꯕ꯭ꯔꯣ
ꯈꯣꯏꯕꯉꯥꯗ
ꯑ
ꯆꯠꯇꯕ ꯅꯪ ꯌꯨꯝ ꯆꯠꯇ ꯄꯨ ꯀꯔꯦ
ꯆꯠꯄ ꯀꯤꯔꯝꯃꯅꯤꯅꯦ
ꯀꯤꯕꯨꯗꯤ ꯀꯤꯗꯨꯗ ꯃꯔꯥꯝ ꯂꯩꯗꯕ
ꯏꯁ ꯃꯔꯝ ꯂꯩꯇ꯭ꯔꯁꯨ ꯆꯠꯄ ꯌꯥꯏ
ꯑꯩ ꯌꯨꯝ ꯆꯠꯂꯦ ꯃꯔꯛ ꯅꯇꯦ ꯄꯩꯁꯥ ꯂꯩꯇꯦ
ꯏꯁ ꯁꯦꯟ ꯌꯥꯝ ꯇꯥꯜꯂꯒ
ꯁꯦꯟ ꯇꯥꯟꯗꯤꯌꯦ ꯁꯦ ꯂꯩꯗꯕ ꯑꯩꯅ ꯌꯨꯝ ꯆꯠꯇ꯭ꯔꯤꯁꯦ ꯈꯪꯉꯕ
ꯁꯤꯐꯥꯏ ꯃꯌꯥꯝ ꯆ ꯁꯤ ꯑꯥ ꯍꯌꯦꯡꯔꯣ ꯍꯌꯦꯌꯦꯡ ꯇꯝꯕ ꯉꯝꯗꯦ
ꯔꯤ ꯄꯔꯒꯥ
ꯑꯩ ꯄꯥꯅꯤꯡꯉꯥꯏꯁꯨ ꯂꯩꯇꯦ ꯑꯩꯉꯣꯟꯗ ꯑꯗ
ꯉꯔꯥꯡ ꯀꯩꯅꯣ ꯅꯪ ꯖꯦꯔꯣꯛ ꯇꯧꯗ꯭ꯔꯣ
ꯇꯧꯗꯦ
ꯐꯣꯟꯗ ꯌꯦꯡꯉꯣ
ꯑꯩꯉꯣꯟꯗ ꯊꯥꯁꯨ ꯊꯥꯔꯛꯇ꯭ꯔꯒ ꯒ꯭ꯔꯨꯞꯇ ꯊꯥꯔꯛꯄ꯭ꯔꯥ
ꯒ꯭ꯔꯣꯞꯇꯨꯁꯨ ꯊꯥꯔꯛꯇ ꯊꯥꯒꯠꯂꯛꯇꯕꯅꯤ
ꯑꯗꯨꯗꯤ ꯀꯥꯏꯗ ꯂꯎꯗꯕ
ꯨꯒꯨꯒꯥꯜꯗ ꯃꯦꯝ ꯀꯤꯗꯣ ꯅꯪ ꯂꯧ ꯀꯨꯗꯄꯅꯦ
ꯅꯣꯏꯗꯤ ꯀꯌꯥꯝ ꯀꯌꯥꯝ ꯍꯩꯔꯒꯦ
ꯑꯩ ꯄꯥꯕ ꯍꯥꯎꯗ꯭ꯔꯤ ꯄꯥꯕ ꯍꯧꯗ꯭ꯔꯤꯌꯦ
ꯍꯌꯦꯡ ꯇꯧꯅꯤ ꯍꯥꯏꯕꯗꯨ ꯌꯥꯝꯕ꯭ꯔꯣ ꯑ
ꯃꯔꯤ ꯑꯣꯏꯔꯝꯅꯤ
ꯑ ꯅꯣꯏ ꯐꯖꯅ ꯇꯧꯔꯣ
ꯂꯥꯛꯑꯣ
ꯑꯩ ꯂꯥꯛꯄ ꯐꯔꯛ ꯇꯥꯔꯅꯤ
ꯑꯍꯥꯎ ꯑꯍꯥꯎ ꯄꯨꯔ ꯂꯥꯛꯑꯣ
ꯅꯍꯥꯟ ꯅꯪ ꯉꯁꯤ ꯆꯠꯄꯗꯣ ꯀꯩꯗꯧꯕ ꯆꯠꯂꯤꯅꯣ
ꯉꯥ ꯂꯩꯕ
ꯑꯩꯁ ꯉꯥ ꯊꯣꯡꯗꯣꯏꯔꯣ ꯑꯗꯨꯗꯤ
ꯇꯦꯡꯉꯥꯏ ꯌꯥꯏꯗꯣ ꯂꯩꯔꯒ ꯃꯄꯥꯟꯗ ꯊꯥꯅꯤꯉꯥꯏ ꯂꯩꯕꯅꯦ ꯑꯩ
ꯑꯣ
ꯑꯩꯈꯣꯏꯒꯤ ꯅꯠꯇꯦ ꯃꯤꯒꯤꯅꯦ
ꯎꯝ ꯐꯩꯅꯦ ꯅꯊꯟꯗ ꯆꯠꯄ꯭ꯔꯣ
ꯏꯅꯥꯎꯄ ꯒ
ꯎꯝ
ꯏꯊꯟꯇ ꯆꯠꯄ ꯇꯟꯂꯦ
ꯌꯥꯝ ꯐꯩꯅꯦ ꯂꯩꯃꯤꯟꯅꯕꯅꯤꯅ
ꯍ ꯇꯨꯝꯅꯤꯡꯑꯦ
ꯉꯁꯥꯏ ꯇꯨꯝꯗ꯭ꯔꯣ
ꯇꯨꯝꯗꯦ ꯑꯩ ꯉꯁꯤ ꯇꯨꯝꯕ ꯐꯪꯗꯦ
ꯊꯕꯛ ꯌꯥꯝ ꯂꯩꯕꯅꯤꯅ ꯇꯨꯝꯕ
ꯅꯠꯇꯦ ꯉꯁꯥꯏꯗꯣ ꯍꯟꯂꯛꯑꯦ ꯍꯟꯂꯛꯑꯒ ꯁꯤꯡꯖꯨ ꯆꯥꯏ ꯑꯦ ꯍꯜꯂꯛꯑꯒ ꯍꯥꯟꯅ ꯏꯔꯨꯔꯦ ꯑꯗꯨꯒ ꯁꯤꯡꯖꯨ ꯆꯥꯏ ꯁꯤꯡꯖꯨ ꯆꯥꯕ ꯂꯣꯏꯔꯒ ꯐꯅꯦꯛꯇꯣ ꯕꯇꯔꯐ꯭ꯂꯥꯏ
ꯅꯪ ꯅꯪ ꯅꯪꯅ ꯕꯇꯔꯐ꯭ꯂꯥꯏ ꯁꯥꯕꯗꯣ ꯑꯗꯨ ꯑꯝꯇ ꯌꯦꯡꯒꯦ ꯊꯥꯔꯛꯑꯣꯀꯣ ꯍ ꯍꯣꯔꯦꯟ
ꯑ ꯑꯗꯨꯝ ꯄꯤꯛꯄ ꯆꯥꯎꯕ ꯂꯩꯅ ꯑꯩꯅ ꯑꯩꯗꯤ ꯄꯤꯛꯄ
ꯍꯣꯏꯅꯦ ꯑꯗꯨꯅꯦ ꯌꯦꯡꯒꯦ ꯇꯧꯕꯅꯤꯗ
ꯊꯦꯔꯛꯀꯦ ꯊꯦꯔꯛꯀꯦ ꯍꯣꯔꯦꯟ ꯀꯩꯒꯤꯅꯣ ꯅꯪ ꯍꯥꯏꯁꯤꯅꯦ
ꯅꯠꯇꯦ
ꯅꯪ ꯁꯥꯁꯨ ꯁꯥꯔꯣꯏꯗꯕꯗ
ꯁꯥꯒꯦ ꯇꯧꯕꯅꯦ ꯀꯩꯅꯣ ꯅꯠꯇꯦ ꯁꯥꯗ꯭ꯔꯁꯨ ꯁꯥꯗ꯭ꯔꯁꯨ ꯃꯃꯤꯗꯣ ꯂꯩꯔꯗꯤ ꯌꯥꯔꯦ ꯀꯩꯅꯣ
ꯑꯗꯨ ꯁꯦꯠꯄꯒ ꯆꯞ ꯃꯥꯟꯅꯔꯦ
ꯑ ꯑꯍ ꯀ ꯌꯥꯎꯔꯤꯔꯣ ꯀꯂꯔꯅ ꯐꯅꯦꯛꯇꯨꯗ ꯌꯦꯛꯑꯣ
ꯎꯝ
ꯑꯗꯨꯒ ꯑꯗꯨꯒ ꯁꯦꯠꯂꯣ
ꯇꯧꯔꯅꯤ
ꯎꯝ ꯑꯗꯨ ꯑꯣꯏꯔꯦꯗꯤ ꯌꯥꯔ ꯑꯗꯨ
ꯀꯩꯗꯧꯉꯥꯏ ꯀꯩꯗꯧꯉꯥꯏ ꯕꯖꯥꯔꯗ ꯂꯥꯛꯇꯣꯏꯔꯣ
ꯈꯪꯗꯦ ꯑꯩꯔꯣ ꯅꯛꯁꯜꯂ ꯀꯗ
ꯍ ꯐꯂ ꯀꯗ
ꯑꯣ ꯑ ꯄꯨꯔꯒ ꯂꯅ ꯀꯟꯅ ꯀꯦꯀ ꯍꯥꯎ ꯂꯩꯌꯦꯦ
ꯑꯩꯈꯣꯏꯗ ꯀꯩꯗ ꯄꯥꯗ ꯑ
ꯄꯥꯜꯂꯝꯂꯝꯒꯅꯤꯍꯦ
ꯍꯩꯅꯧ ꯍꯩꯅꯧꯗꯤ ꯈꯔ ꯄꯥꯜꯂꯦ ꯂꯣꯏꯁꯤꯜꯂꯒꯗꯧꯔꯦ
ꯑꯗꯨ ꯄꯨꯔꯛꯑꯣ
ꯅꯍꯥꯟ ꯍꯥꯏꯕ ꯌꯥꯗ꯭ꯔꯣ
ꯑꯩꯁ ꯄꯥꯜꯜꯂꯤꯦ ꯍꯥꯏꯅꯣ ꯈꯪꯗꯦ ꯅꯣꯏ ꯅꯪꯅ ꯃꯣꯏꯁꯨ ꯆꯥꯅꯤꯡꯔꯝꯒꯅꯤꯀꯣ ꯍꯥꯏꯅ ꯅꯪꯁꯨ ꯈꯟꯗꯣꯛꯄ ꯌꯥꯏꯗꯅ ꯅꯪꯒꯤ ꯋꯥꯈꯜꯗꯣ ꯂꯥꯛꯄ ꯌꯥꯏꯅꯦ
ꯀꯥꯎ ꯅꯣꯏ ꯆꯥꯕ ꯐꯪꯉꯤ ꯌꯨꯝꯗꯒꯤ ꯊꯥꯔꯛꯄ꯭ꯔꯥꯅ ꯇꯧꯕꯅꯤꯗ
ꯀꯥꯏꯗꯒꯦꯅ ꯌꯨꯝꯗꯁꯨ ꯍꯥꯏꯅꯧ ꯂꯩꯇꯦ ꯑꯩꯈꯣꯏ ꯀꯣꯟꯅ
ꯑꯩ ꯂꯥꯛ ꯂꯥꯛꯄ ꯀꯥꯟꯗ ꯂꯩꯔꯒꯗꯤ ꯈꯔ ꯄꯨꯔꯛꯀꯦ ꯑꯥ
ꯄꯨꯔꯥ ꯑꯥ ꯑꯩꯈꯣꯏꯗꯤ ꯆꯥꯕ ꯐꯪꯗꯤꯌꯦ
ꯎꯝ ꯌꯥꯝ ꯃꯥꯟꯗꯕꯗꯣ
ꯑꯦ ꯁꯤꯗꯨꯕꯨ ꯀꯥꯏꯗ ꯍꯩꯅꯧ ꯂꯩꯒꯅꯤ ꯃꯤ ꯃꯤ ꯗꯤ ꯎꯑꯦ ꯑꯗꯨꯝꯕꯨ ꯍꯣꯏ ꯃꯤꯒꯤꯅꯤꯅ ꯆꯥꯕ ꯌꯥꯗꯦꯗꯅ
ꯅꯤꯔꯒ ꯆꯥꯕ ꯌꯥꯗ꯭ꯔꯣ
ꯅꯤꯉꯥꯏꯁꯨ ꯃꯄꯨꯁꯦ ꯀꯅꯥꯅꯣ ꯍꯥꯏꯕ ꯈꯪꯗꯦꯗꯅ
ꯃꯄꯨ ꯊꯤꯔꯒ ꯅꯤꯗꯣꯏꯅꯤ ꯀꯩꯅꯣ
ꯏꯁꯁꯤ ꯀꯅꯥ ꯀ ꯀꯅꯥ ꯑꯩꯈꯣꯏꯒꯤ ꯍꯥꯏꯩꯅꯧꯔꯣ ꯍꯥꯏꯅ ꯍꯥꯏꯔꯒ ꯂꯥꯎꯗꯣꯏꯔꯣ
ꯎꯝ
ꯎꯝ ꯑꯗꯨꯅ ꯍꯦꯟꯅ ꯏꯀꯥꯏꯖꯔꯦ
ꯅꯪ ꯅꯪꯒꯤ ꯃꯅꯥꯛꯇ ꯏꯁꯩ ꯌꯥꯝ ꯊꯥꯕ ꯃꯥꯜꯂꯤꯗ
ꯑ ꯈꯥꯕꯅꯦ
ꯑꯗꯨꯗꯤ ꯑꯩꯅ ꯑꯗꯨꯗꯤ ꯑꯩꯅ ꯅꯠꯇ꯭ꯔꯦ
ꯎꯝ ꯌꯥꯝ ꯇꯥꯕ꯭ꯔꯥ
ꯇꯥꯏ ꯍꯣꯏ
ꯆꯞꯀꯤ ꯂꯥꯄꯟꯅ
ꯂꯥꯎꯔꯑꯣ ꯊꯥꯔꯛꯀꯅꯨ ꯍꯥꯏꯔ ꯂꯥꯎꯑꯣꯔꯣ
ꯎꯝ ꯎꯝ ꯁꯤꯗ ꯊꯥꯔꯛꯄ ꯌꯥꯗꯦ ꯍꯥꯏꯅꯔ ꯂꯥꯎꯗꯣꯏꯔꯣ
ꯎꯝ ꯃꯤ ꯊꯕꯛ ꯑ ꯃꯤ ꯊꯕꯛ ꯆꯤꯜꯂꯝꯅꯤ ꯆꯤꯜꯂꯝꯣꯏꯁꯨ ꯈꯪꯗꯦ ꯑꯦꯁ ꯏꯁꯆꯥꯎ ꯂꯥꯡꯗ ꯂ
ꯉꯔꯥꯡ ꯅꯨꯡꯗꯥꯡꯈꯋꯥ ꯌꯦꯡꯕ ꯆꯠꯂꯦ
ꯀꯥꯏꯗ
ꯁꯤ ꯍꯧꯖꯤꯛ ꯏꯁꯩ ꯁꯛꯄ ꯃꯇꯝꯗ
ꯅꯨꯡꯉꯥꯏꯕ꯭ꯔꯣ
ꯈꯪꯗꯗ ꯋꯥꯀꯤꯡ ꯆꯄꯅꯦ
ꯎꯝ ꯑ
ꯑꯗꯨꯗꯗ ꯏ ꯂꯄꯋꯥ
ꯅꯨꯡꯉꯣꯏꯗꯤ ꯌꯥꯝ ꯅꯨꯡꯉꯥꯏ
ꯅꯪꯅ ꯍꯦꯟꯅ ꯅꯨꯡꯉꯥꯏꯔꯒꯦ ꯅ ꯈꯈꯋꯥꯗꯒꯤꯗꯤ
ꯀꯣꯏ ꯊꯣꯛ ꯀꯣꯏ ꯁꯤ ꯅꯄꯅꯤꯅꯥ
ꯅꯛꯄꯅꯤꯅ ꯀꯩꯊꯣꯛ ꯊꯣꯛ ꯀꯣꯏꯁꯟꯁꯤꯟ ꯆꯠꯄꯗꯤ ꯆꯠꯂꯦ ꯀꯣꯏꯕꯗꯤ ꯀꯣꯏꯔꯦ ꯑꯗ ꯅꯪꯅ ꯍꯦꯟꯅ ꯅꯨꯡꯉꯥꯏꯗꯦ ꯌꯨꯝꯗ ꯂꯩꯕꯗꯨꯕꯨ ꯅꯨꯡꯉꯥꯏꯇ꯭ꯔꯣ
ꯌꯨꯝꯗ ꯂꯩꯕ ꯅꯨꯡꯉꯥꯏꯇꯦꯗ
ꯑꯪ
ꯃꯤ ꯃꯤ ꯃꯤ ꯌꯥꯝꯕ ꯃꯐꯝꯗꯨꯅ ꯅꯨꯡꯉꯥꯏꯗ꯭ꯔꯣ ꯃꯤ ꯌꯥꯝꯕ ꯃꯐꯝꯗꯨꯅ ꯅꯨꯡꯉꯥꯏꯕꯅꯤꯗꯤ
ꯅꯨꯡꯉꯥꯏꯕ꯭ꯔꯥ ꯅꯨꯡꯉꯥꯏꯇꯕ꯭ꯔꯣ ꯑꯩ ꯈꯪꯗꯤꯌꯦ ꯑꯗꯨꯝ ꯂꯩꯔꯦ ꯑꯗꯨꯝ ꯆꯥꯔꯦ ꯑꯗꯨꯝ ꯍꯧꯥꯎꯒꯜꯂꯦ ꯨꯅꯤꯌꯥꯏꯒꯤ ꯏ ꯊꯕꯁꯥꯏꯒꯤ ꯄꯨꯟꯁꯤꯁ
ꯍꯌꯦꯡ ꯄꯨꯡ ꯀꯌꯥꯗ ꯆꯠꯇꯣꯏꯅꯣ
ꯑꯩꯌꯦꯡ ꯄꯨꯡ ꯈꯪꯗꯦ ꯄꯨꯡ ꯀꯌꯥ ꯆꯠꯇꯣꯏ ꯅꯪ ꯄꯨꯡ ꯄꯥꯔ ꯑꯗꯨꯋꯥꯏ ꯆꯠꯇꯣꯏꯗ ꯈꯪꯗꯦ ꯇꯔꯏ ꯀ ꯇꯧ ꯃꯥꯅ
ꯅꯍꯥꯟ ꯍꯥꯏꯕꯗ ꯄꯨꯡ ꯇꯔꯥ ꯍꯥꯏꯕ꯭ꯔꯣꯀꯣ ꯍꯥꯏꯀꯣ ꯉꯔꯥꯡ
ꯇꯔꯥꯃꯊꯣꯏ ꯍꯥꯏ ꯑꯃꯨꯛ ꯇꯧꯕꯅꯦ ꯀꯩꯅꯣ ꯃꯧ ꯑꯃ ꯌꯥꯎꯋꯤꯗꯅ
ꯑꯥ ꯑꯗꯨ ꯅꯨꯄꯤꯗꯨ ꯅꯪ ꯈꯪꯗ꯭ꯔꯣ
ꯈꯪꯉꯦ
ꯈꯪꯉꯦ